ꯇꯕ
ꯑꯣ ꯈꯪꯗꯦꯅꯦ ꯑꯩꯗꯤ ꯏꯕꯥꯅꯤꯒꯤ ꯆꯥꯟꯅꯗ꯭ꯔꯣꯕ
ꯑ ꯏꯕꯅꯤꯒ ꯆꯅꯥꯗꯕ ꯃꯥꯅꯦ
ꯎꯝ
ꯅꯪꯒꯤꯗꯨ ꯀꯤꯌꯥ ꯁꯨꯈ꯭ꯔꯕ꯭ꯔꯣ ꯑꯃꯤꯅꯦ ꯅꯤ ꯇꯥꯟꯃ ꯎꯝ
ꯈꯪꯉ ꯑꯩꯁꯨ ꯌꯥꯝ ꯅꯨꯡꯉꯥꯏꯌꯦ ꯑꯩꯁꯨ
ꯑꯣ ꯑꯣ ꯍ ꯊ ꯀꯋꯥ ꯃꯅꯤꯒꯦ ꯑꯁꯦ
ꯍꯣꯏ ꯇꯋ ꯑꯈꯣꯏ ꯃꯤ ꯃꯔ ꯀꯔꯤ ꯇꯧꯔꯒ ꯂꯥꯛꯏꯗ ꯁꯤꯗ ꯑꯗꯨꯝ ꯀꯣꯜ ꯇꯧꯔꯒ ꯂꯥꯛꯑꯦ ꯑꯗꯨꯝ ꯃꯤꯠ ꯈꯨꯗꯤꯡ ꯉꯔꯥꯡꯅꯁꯨ ꯀꯣꯜ ꯇꯧꯋꯦ ꯉꯁꯤꯁꯨ
ꯁꯦꯡ ꯈꯪꯅꯕ ꯆꯦꯡ ꯉꯥꯡꯅꯕꯗꯗꯤ ꯅꯣꯛ ꯅꯣꯛꯑꯒ ꯑꯗꯨꯒ ꯂꯩꯔꯝꯕꯅꯤꯀꯣ
ꯍꯣꯏ ꯑꯁ ꯀꯣ ꯐꯥꯔꯁ ꯇꯥꯕ ꯃꯇꯝꯗꯗꯤ ꯌꯥꯝ ꯉꯣꯛꯑꯦꯗ ꯀ ꯀꯔꯛꯗ꯭ꯔꯣ
ꯎꯝ ꯀꯩꯅꯣꯗꯤ ꯀꯃꯜ ꯑꯦ ꯑꯥ ꯀꯩꯔꯒ ꯅꯣꯏ ꯈꯨꯟꯒꯤ ꯃꯤꯡꯒ ꯇꯤꯗꯒꯤ ꯍꯧꯕꯗꯨꯣ ꯅꯣꯏ ꯈꯨꯟꯒꯤ ꯑꯗꯨꯔꯣꯝꯗꯒꯤꯅꯤꯀꯣ
ꯀꯕ
ꯇꯤꯗꯒꯤ ꯍꯧꯕ ꯅꯣꯏ ꯀꯨꯟꯗꯣ ꯑꯗꯨꯗꯒꯤꯅꯦꯕ ꯎꯝ
ꯍꯣꯏ
ꯑꯣ ꯅꯣꯏ ꯂꯣꯟꯗ ꯑꯗꯨꯝ ꯃꯥꯟꯕ
ꯑ ꯆꯨꯝꯃꯦ ꯆꯨꯝꯃꯦ ꯇꯤꯔꯒ ꯍꯥꯥꯎꯕꯗꯨꯅ ꯑꯣꯏ ꯉꯥꯏꯌꫭ ꯀꯔꯤꯅꯣ ꯑꯃꯨꯛ ꯊꯣꯛꯑꯒꯦꯅ ꯇꯥꯗ ꯑꯥ ꯑꯥ ꯌꯦꯟ ꯇꯥꯗ ꯍꯦꯛꯦ ꯑꯩꯈꯣꯏꯗꯤ ꯁꯤꯒꯨꯝꯕꯁꯦ
ꯀꯔꯤ ꯊꯣꯛꯄ꯭ꯔꯣ
ꯀꯔꯤꯒꯣ ꯑꯃ ꯊꯣꯛꯑꯦ ꯑꯗꯣ ꯍꯧꯖꯤꯛꯇꯤ ꯆꯠꯈ꯭ꯔꯦ ꯑꯃꯨꯛ ꯃꯤꯅꯤꯠꯁꯨ ꯊꯣꯛꯣꯛꯇꯦ ꯁꯤꯗꯥ ꯑꯗꯨꯒꯤꯅꯦ ꯑꯩ ꯑꯩ
ꯌꯥꯏ ꯌꯥꯏ
ꯑꯁ
ꯀꯅꯦꯕꯀꯣ ꯑꯗꯨ ꯃꯇꯝꯗ ꯑꯗꯨꯝ ꯇꯧꯔꯛꯀꯦ ꯑꯁꯤ ꯂꯣꯏꯔꯒꯁꯨ ꯑꯗꯨꯝ ꯇꯧꯔꯛꯄ ꯌꯥꯏꯗ
ꯗꯤ ꯕꯤꯖꯤ ꯇꯥꯎꯎ ꯃꯥꯜꯦ
ꯎꯝ ꯊꯕꯛ ꯇꯧꯕꯅꯤꯅꯀꯣ ꯍꯗ ꯀꯅꯤꯅ
ꯎꯝ
ꯅꯣꯏꯗꯤ ꯅꯆꯤꯟꯅꯥꯎ ꯀꯌꯥ ꯁꯨꯒꯦ ꯍꯜꯂꯣ
ꯅꯥꯏꯗꯣ ꯍꯣꯏ ꯇꯥꯏ ꯑ
ꯎꯝ ꯅꯣꯏ ꯅꯆꯦꯅꯅꯥꯎ ꯀꯌꯥ ꯁꯣꯒꯦ ꯎ ꯅꯨꯄꯥ ꯑꯅꯤ ꯅꯨꯄꯤ ꯑꯃ
ꯅꯨꯞ ꯅꯨꯄꯤ ꯑꯅꯤ ꯅꯨꯄꯥ ꯑꯃ
ꯑꯣ ꯅꯪꯅ ꯍꯥꯟ
ꯍꯣꯏ ꯑ ꯅꯥꯏꯅ ꯀꯋꯥꯥꯏꯔꯤ ꯑꯍꯥꯟ
ꯎꯝ
ꯎꯝ ꯝ ꯇ ꯃꯪꯖꯦꯇꯦ
ꯍꯧꯖꯤꯛ ꯃꯥꯅ ꯊꯣꯛꯅꯦ ꯁꯤꯒꯨꯝꯕ ꯑꯩꯒꯤꯗꯤ ꯑꯗꯨꯒꯤꯅꯦꯊꯟ ꯇꯥꯗꯦ ꯍꯥꯏꯕ
ꯍꯣ ꯍꯥꯏꯗꯤ ꯇ ꯐꯥꯗ ꯍꯥꯏꯗ
ꯑ ꯑꯟꯅ ꯗꯦꯕ꯭ꯔ ꯀꯅꯤꯁꯨ ꯑꯗꯨ ꯍꯣꯏ ꯇꯥꯏꯌꯦ
ꯑ ꯇꯥꯏ ꯅꯣꯏ ꯔꯦꯟꯇ ꯂꯩꯕꯅꯦꯀꯣ
ꯑꯦ
ꯑꯗꯨ ꯂꯩꯌꯦꯍꯣ ꯎ ꯈꯪꯗꯦꯅꯦ ꯑꯩꯈꯣꯏꯁꯤꯗ ꯋꯥꯔꯤ ꯁꯥꯟꯅꯕꯁꯨ ꯀꯔꯤ ꯋꯥ ꯉꯥꯡꯗꯕꯅꯣ ꯒ꯭ꯌꯥꯟ ꯇꯥꯗꯣꯏꯅꯦ ꯅꯪꯒꯤ ꯅꯈꯣꯟꯁꯦ ꯑꯃꯨꯛ ꯇꯥꯕꯒꯨꯝ ꯃꯨꯛ ꯇꯥꯗꯕꯒꯨꯝ ꯇꯧꯋꯦꯅꯦ ꯑꯩꯅꯦ ꯑꯣꯛꯇꯣꯏꯒꯤꯔꯥ ꯅꯪꯉꯣꯟꯅꯔꯥ ꯇꯥꯕ꯭ꯔꯣ ꯍꯜꯂꯣ ꯍꯜꯂꯣ ꯎꯝ ꯍꯜꯂꯣ ꯍꯂꯣ ꯇꯥꯔꯕꯣ
ꯅꯨꯡꯉꯥꯏꯇꯕ ꯃꯥꯜꯂꯦ ꯑꯩ ꯑꯩꯅ ꯍꯥꯏꯕꯗꯤ ꯇꯥꯕ ꯑꯩꯅ ꯅꯪꯅ ꯍꯥꯏꯕꯗꯨꯗꯤ ꯇꯥꯗꯕ
ꯑꯣ ꯅꯦꯠꯋꯥꯔꯛꯅ ꯑꯣꯏꯔꯝꯅꯤ ꯑꯗꯨ ꯑꯗꯨꯏꯗꯤ ꯑꯩꯈꯣꯏ ꯃꯤ
ꯎꯝ ꯑꯩꯒꯤ ꯍ ꯅꯨꯡꯉꯇꯕ꯭ꯔꯥ ꯃꯔꯕ ꯑꯗꫭ ꯉꯥ ꯉꯁꯥꯏ ꯑꯩꯅ ꯉꯁꯥꯏꯁꯨ ꯅꯨꯄꯤ ꯑꯃꯒ ꯋꯥꯔꯤ ꯁꯥꯟꯅꯩꯑꯕꯀꯣ
ꯑꯥ
ꯑꯗꯨꯁꯨ ꯅꯣꯏ ꯅꯣꯏ ꯃꯁꯦꯟ ꯑꯣꯏꯔꯝꯕꯅꯤꯀꯣ ꯅꯣꯏ
ꯑꯥ ꯏꯃꯥꯅꯕꯤ ꯑꯣꯏꯔꯝꯅꯤ ꯏꯃꯥ ꯑꯁꯤꯗ ꯂꯥꯛꯑ ꯃꯣꯏ
ꯑꯗꯨꯅꯦꯕ ꯅꯣꯏ ꯃꯁꯦꯟ ꯑꯣꯏꯔꯝꯕꯅꯦꯕ ꯅꯣꯏ ꯃꯤ ꯀꯌꯥꯔ ꯑꯍꯨꯝꯔꯥ ꯃꯔꯤꯔꯥ ꯂꯩꯕꯒꯤ ꯃꯈꯣꯟꯜꯁꯨ ꯇꯥꯕ ꯃꯥꯅ ꯍꯥꯏ ꯃꯥꯅ ꯋꯥꯔꯤ ꯁꯥꯟꯅꯕꯗꯨꯗꯤ ꯃꯈꯣꯟꯕꯨꯗꯤ ꯇꯥꯗꯦꯅꯦ ꯅꯣꯏ ꯃꯈꯣꯟ ꯇꯥꯗꯕ ꯍꯜꯂꯣ ꯑꯃꯨꯛ ꯇꯥꯗ꯭ꯔꯦ ꯅꯪꯒꯤ ꯅꯈꯣꯟꯗꯣ ꯍꯜꯂꯣ ꯍꯜꯂꯣ
ꯇꯕꯣ
ꯇꯥꯔꯦ ꯇꯥꯔꯦ ꯑꯃꯨꯛ ꯇꯥꯔꯦ ꯇꯣ
ꯅ ꯑꯩꯈꯣꯏ ꯑꯩꯈꯣꯏ ꯏꯔ ꯌꯦꯟ ꯇꯔꯦ
ꯑꯩꯅ ꯍꯥꯏꯕꯗꯤ ꯇꯥꯔꯕ꯭ꯔꯥ ꯉꯁꯥꯏꯅ ꯍꯥꯏꯕꯗꯣ ꯑ ꯅꯣꯏꯅꯃꯥꯟꯅꯕꯤ ꯃꯣꯏ ꯅꯣꯏꯅ ꯏꯃꯥꯟꯅꯕ ꯃꯤ ꯃꯔꯤꯃꯛ ꯂꯣꯏ ꯌꯥꯎꯋꯦ ꯍꯥꯏꯕꯀꯣ
ꯍꯣꯏ ꯃꯤ ꯌꯥꯝꯃꯦꯈꯣꯏꯗꯤ
ꯑꯗꯨꯗꯤ ꯅꯣꯏꯗꯤ ꯑꯗꯨꯗꯤ ꯅꯣꯏꯗꯤ ꯀꯨꯏꯔꯔꯣꯏꯅꯦ ꯑꯗꯨꯝ ꯄꯁꯥ ꯌꯥꯝ ꯄꯥꯏꯅꯤ
ꯑꯩꯒꯤꯁꯨ
ꯅꯣꯏ ꯀꯌꯥꯝ ꯀꯨꯏꯔꯦ ꯁꯤ ꯁꯥꯟꯅꯕꯁꯦ ꯑꯁꯤ ꯌꯥꯎꯕꯁꯦ ꯍꯜꯂꯣ ꯍꯜꯂꯣ ꯍꯜꯂꯣ ꯑꯧ ꯇꯥꯔꯦ ꯇꯥꯔꯦ ꯌꯥꯝ ꯅꯨꯡꯉꯥꯏꯇꯦꯗ ꯅ ꯀꯔꯤꯅꯣ ꯍꯣꯏ
ꯏꯒꯤ ꯑꯃꯅ ꯃꯒ ꯏꯔꯒꯦ ꯇꯔꯦꯔ
ꯃꯤ ꯌꯥꯝ ꯄꯃꯟ ꯃꯔꯤꯔꯥ ꯈꯪꯗꯦꯅꯦ
ꯎꯝ
ꯑꯗꯨꯒꯤ ꯑꯣꯏꯔꯝꯅꯤ ꯍꯣꯏ ꯍꯥꯟꯅ ꯇꯥꯎꯕ ꯃꯇꯝꯗ ꯑꯗꯨꯝ ꯂꯣꯏ ꯇꯧꯒꯦꯕ ꯎ ꯑꯩꯈꯣꯏꯗꯣ ꯏꯃꯥꯟꯅꯕꯤꯈꯣꯏꯗꯣ ꯑꯅꯥꯕꯗꯣ ꯁꯥꯕꯗꯣ ꯈꯔ ꯅꯨꯡꯉꯥꯏꯔꯦ ꯑꯗꯨ ꯑꯣꯏꯔꯁꯨ ꯋꯥꯔꯤꯁꯦ ꯀꯔꯤ ꯋꯥꯔꯤ ꯁꯥꯒꯗꯕꯅꯣ ꯈꯪꯗꯦꯗ ꯒ꯭ꯌꯥꯟ ꯇꯥꯔꯗꯣꯏꯅ ꯆꯥꯛ ꯆꯔꯕ ꯆꯥꯔꯦ ꯁꯤꯒꯨꯝꯕ ꯈꯇꯪꯗ ꯁꯥꯟꯅꯒꯗꯕ ꯍꯥꯏꯕꯁꯦ ꯅꯠꯇ꯭ꯔꯥ ꯃꯛꯇꯥꯗꯦ
ꯆꯥꯕ꯭ꯔꯣ ꯎꯝꯁ ꯀꯔꯤꯔ ꯀꯣ ꯑꯩꯣꯏꯅꯤ ꯏꯆꯦꯠ ꯆꯅꯥꯗꯕꯒꯤꯔ ꯍꯣꯏꯅꯤ
ꯈꯪꯗꯦ ꯑꯗꯨꯃꯥꯏꯅ ꯑꯣꯏꯕ ꯖꯥꯠꯂꯥ ꯒ꯭ꯌꯥꯟ ꯇꯥꯗ
ꯌꯦ ꯇꯔꯦ ꯍ ꯍꯣꯏꯁꯨ
ꯇꯥꯏ ꯇꯥꯏ ꯇꯥꯏ
ꯑ ꯏꯅꯨꯡꯉꯥꯏꯔꯕꯅ
ꯍꯥꯥ
ꯗꯗꯦ ꯍꯣꯏ ꯅꯒ
ꯑꯗꯦ ꯃꯥꯅꯦ ꯃꯥꯅꯦ
ꯐ꯭ꯔꯤ ꯑꯣꯏꯔꯗꯅ ꯎꯝ ꯑꯁꯤ ꯂꯣꯏꯔꯒ
ꯎꯝ
ꯅꯣꯏ ꯍꯣꯔꯦꯟ ꯅꯣꯏ ꯅꯣꯏꯗꯤ ꯍꯧꯖꯤꯛ ꯉꯥꯛꯇꯥꯡ ꯂꯩꯔꯗꯤ ꯑꯃꯨꯛ ꯁꯤꯡꯖꯨ ꯆꯥꯔꯅꯤꯅꯦ ꯅꯣꯏꯗꯤꯀꯣ
ꯇꯥ ꯁꯥꯥꯕ ꯇꯔꯦꯣ ꯉꯍ ꯍꯥ ꯀꯂꯥꯏꯔꯦꯒ ꯁꯤꯡꯖꯨꯁꯨ ꯆꯥꯃꯟꯗꯅ ꯌꯥꯗ꯭ꯔꯦꯗ ꯑꯩꯈꯣꯏꯗꯤ
ꯍꯩ ꯍꯩꯅ ꯍꯧꯗꯤ ꯒꯇ ꯂꯩꯕꯦ
ꯁꯤꯡꯖꯨꯁꯦ ꯆꯥꯃꯟꯗꯁꯨ ꯅꯨꯡꯉꯥꯏꯇꯦ
ꯌꯥꯔꯀꯣ ꯌꯥꯔꯦ ꯌꯥꯔꯦ